ꯑꯥ ꯑꯩ ꯑꯩꯒꯤꯅꯦꯕ ꯑꯩ ꯋꯥꯁ ꯑꯥꯗ ꯆꯠꯂꯨꯕꯩꯅꯤ ꯀꯩꯅ‌ꯣꯗ ꯋꯥꯁꯔꯨꯝꯗ
ꯑ ꯑꯗꯨꯅꯦ ꯍꯟꯗꯛ ꯋꯥꯔꯜ ꯀꯞꯇꯤ ꯌꯦꯡꯉꯁꯦ
ꯍꯟꯗꯛ ꯋꯥꯔꯠ ꯀꯞꯗꯤ ꯌ‌ꯦꯡꯉ ꯑꯝ ꯐꯥꯏꯅ‌ꯦꯜꯁꯦ ꯀꯅꯥ
ꯐꯥꯏꯅꯦꯜꯗ ꯀꯅꯥ ꯀꯅꯥ ꯇꯥꯗꯣꯏꯅꯣ ꯑꯗꯨꯅꯤ ꯌꯦꯡꯉꯁꯦ ꯑꯩ
ꯎꯝꯅꯦ
ꯄꯣꯔꯇꯨꯒꯥꯜ ꯅꯠꯇ꯭ꯔꯗꯤ ꯐ꯭ꯔꯥꯟꯁ ꯑꯁꯤ ꯑꯅꯤꯗ ꯄꯨꯔꯥ ꯑꯩ ꯐꯣꯀꯁꯇꯤ ꯂꯩꯔꯦ
ꯎꯝ
ꯑꯗꯨ ꯑꯅꯤꯗ ꯌꯦꯡꯉꯒꯦ ꯑꯗꯣ ꯑꯥꯔꯖꯦꯟꯇꯤꯅꯥꯁꯨ ꯂꯧꯗꯤ ꯂꯧꯗꯧꯗꯤ ꯃꯥꯜꯂꯦ ꯃꯣꯏꯁꯨ ꯃꯤꯗꯤ ꯐꯖꯩ
ꯃꯤꯁꯨꯀꯣ
ꯎꯝ
ꯑꯔꯖꯦꯟꯇꯤꯅꯥꯁꯦ ꯑꯩꯗꯤ ꯖꯔꯃꯅꯤ ꯖꯔꯃꯅꯤꯁꯨ ꯈꯤꯇꯪ ꯊꯥꯖꯕꯗꯤ ꯂꯩꯗ
ꯎꯝ ꯖꯔꯃꯅꯤꯁꯨ ꯂꯩꯌꯦ ꯑꯩꯁꯨ ꯁꯟꯕꯅꯤ ꯄꯥꯝꯃꯦ ꯃꯣꯏ ꯃꯣꯏ ꯏꯁꯇ꯭ꯔꯦꯇꯦꯖꯤ ꯌꯥꯝ ꯅꯥꯜꯂꯦꯗꯅ ꯇꯧꯕꯗꯣ
ꯎꯝ ꯎꯝ
ꯑꯗꯣ ꯑꯩ ꯄꯣꯔꯇꯨꯒꯜꯅ ꯀꯔꯤꯒꯨꯝꯕ ꯅꯦꯛꯁꯀꯤ ꯄ꯭ꯂꯦꯗꯨꯗ ꯃꯣꯏ ꯐꯖꯍꯠꯂꯛꯑꯗꯤ ꯃꯣꯏꯁꯨ ꯍꯥꯏꯂꯤ ꯆꯥꯟꯁ ꯂꯩꯔꯦꯕꯀꯣ
ꯍꯣꯏ
ꯑꯗꯨꯒ ꯀꯩꯒꯨꯝꯕ ꯂꯩꯇ꯭ꯔꯒꯗꯤ ꯀꯩꯅꯣꯗ ꯐ꯭ꯔꯥꯟꯁ ꯑꯩꯩꯅ ꯐ꯭ꯔꯦꯟꯁꯁꯦ ꯑꯃꯨꯛ ꯈꯔ ꯀꯩꯅꯣ ꯇꯧꯕ ꯐ꯭ꯔꯥꯟꯁꯤꯅ ꯈꯔ ꯀ‌ꯣ ꯂꯩꯌꯦꯦ ꯐ꯭ꯔꯥꯟꯁ ꯂꯩꯔꯦ ꯏꯁꯄꯦꯟꯁꯤꯦ ꯂꯩꯔꯒ ꯏꯁꯄꯦꯟꯁꯦ ꯀꯩꯅꯣ ꯈꯪꯗ꯭ꯔꯦꯅꯦ ꯁꯄꯦꯁꯦ ꯍꯥꯏꯥꯏꯂꯤ ꯕꯦꯂꯕꯜ ꯃꯣꯏ ꯃꯣꯏꯅꯦꯕꯁꯄꯦꯟꯁꯦ
ꯏꯁꯄꯦꯟ ꯌꯥꯗ꯭ꯔꯦꯗ ꯑꯉꯥꯡ ꯉꯥꯛꯇꯪ ꯀꯥꯟ ꯃꯣꯏ ꯏꯟꯈꯠꯂꯛꯄ ꯑꯉꯥꯡ ꯉꯥꯏꯍꯥꯛꯇꯪ ꯑꯣꯏꯕꯅꯤꯅ
ꯑꯩꯗꯨꯅꯦ ꯏꯁꯄꯣꯔꯠ ꯃꯣꯏꯁꯦ ꯈꯪꯗꯣꯏꯅꯦ ꯑꯩꯁꯨ ꯃꯣꯏꯁꯦ ꯌꯥꯝ ꯄꯥꯝꯕꯅꯦ ꯃꯣꯏꯁꯨ
ꯍꯣꯏ
ꯑꯗꯨ ꯈꯪꯗꯦ ꯍꯟꯗꯛꯇꯤ ꯊꯥꯖꯗꯕ ꯃꯤꯅ ꯅꯈꯠꯂꯛꯑꯦꯅꯦ
ꯊꯥꯖꯗꯕ ꯃꯤꯅ ꯂꯩ ꯈꯜꯂꯛꯑꯦꯅ ꯇꯧꯔꯤꯁꯦ
ꯀꯣꯟ ꯀꯣ ꯀꯥꯁꯤꯗꯤ ꯎꯝ ꯅꯧꯅ ꯂꯥꯛꯄꯗ ꯉꯥꯏꯔꯤꯕꯅꯦ ꯅꯠꯇ꯭ꯔꯥ ꯇꯔ ꯁꯥꯥꯎ ꯀꯔꯤꯌꯥ ꯅꯈꯦꯂꯦ
ꯁꯥꯎꯊ ꯀꯣꯔꯤꯌꯥ ꯅꯈꯂꯦ
ꯄꯥꯅꯦ ꯀ ꯂꯩ ꯍꯧꯖꯤꯦ ꯐꯖꯕꯅꯦ ꯖꯄꯥꯟ ꯐꯖꯕ ꯃꯣꯏ ꯉꯝꯕꯅꯦ ꯄꯥꯡ ꯁ
ꯑꯩꯗꯤ ꯍꯧꯖꯤꯛ ꯄꯣꯔꯇꯨꯒꯜꯅ ꯉꯝ ꯑꯗꯨꯗꯤ ꯖꯄꯥꯟꯒ ꯀꯩꯅꯣ ꯎꯝ ꯖꯄꯥꯟ ꯃꯅꯤ
ꯍꯣꯏ ꯌꯥꯏ ꯌꯥꯗꯤꯁꯨ ꯑꯗꯨꯗ ꯌꯦꯡ ꯇꯥꯔꯦ ꯑꯗꯣ ꯄꯥꯎ ꯑꯃ ꯇꯥꯏꯅꯦ ꯀꯩꯅꯣ ꯑꯩꯈꯣꯏꯁꯨ ꯅꯟ ꯀ꯭ꯋꯥꯂꯤꯐꯥꯏꯁꯤꯡꯁꯨ ꯋꯥꯔꯜ ꯀꯞ ꯐꯥꯎ ꯗꯔꯦ ꯍꯥꯏꯅꯦ ꯑ ꯑꯗ ꯇꯧꯗꯔꯤ ꯍꯥꯏꯅꯦ ꯏꯟꯗꯤꯌꯥ ꯆꯩꯥꯏꯅꯥ ꯔꯨꯁꯤꯌꯥ ꯈꯣꯏꯗꯣ ꯅꯟ ꯀ꯭ꯋꯥꯂꯤꯐꯥꯏꯠ ꯑꯣꯏꯕ ꯑꯩꯈꯣꯏꯗꯣ ꯋꯥꯔꯜ ꯀꯞꯇ ꯑꯗꯁꯨ ꯁꯥꯟꯅꯗꯣꯔꯦꯕ ꯋꯥꯔꯜ ꯀꯞ ꯋꯥꯔꯜ ꯀꯞ ꯇꯣꯉꯥꯟꯅ ꯔꯨꯁꯤꯌꯥ ꯑꯩꯈꯣꯏ ꯄꯨꯜꯂꯒ ꯀꯣ ꯔꯨꯁꯤꯌꯥꯅ ꯔꯨꯁꯤꯌꯥꯅ ꯍꯣꯁ ꯇꯧꯗꯧ ꯃꯥꯜꯂꯦ
ꯀ꯭ꯋꯥꯂꯤꯐꯥꯏꯠ ꯇꯧꯗꯕꯁꯤꯡꯗꯨꯔ ꯁꯤꯅ ꯍꯣꯁ ꯇꯧꯗꯧꯕ
ꯀ꯭ꯋꯥꯂꯤꯐꯥꯏ ꯇꯧꯗꯕꯁꯤꯡꯒꯤ ꯇꯣꯉꯥꯟꯅ ꯑꯃꯛ ꯋꯥꯔꯜ ꯀꯞ ꯁꯥꯟꯅꯗꯣꯔꯦꯕ
ꯑꯗꯨ ꯐꯒꯤ ꯃꯥꯜꯂꯦꯗ
ꯤꯡ ꯁꯤꯁꯦ ꯌꯥꯝ ꯐ ꯁꯨ ꯃꯥꯜꯂꯦꯅꯦ ꯈꯟꯕꯗ ꯍꯥꯏꯏꯗꯤ ꯄꯨꯇꯤꯟꯅ ꯂꯥꯎꯊꯣꯛꯈꯤꯕꯅꯦꯕ ꯄꯨꯇꯤꯟꯅ ꯔꯨꯁꯤꯌꯥꯒꯤ ꯄꯣꯇꯤꯟꯗꯣ ꯃꯥꯅ ꯗꯥꯏꯔꯦꯛ ꯂꯥꯎꯊꯣꯛꯑꯦꯕꯀꯣ ꯑꯗꯣ ꯑꯁꯦꯡꯕꯗꯤ ꯍꯥꯏꯂꯤꯗꯤ ꯈꯪꯗ꯭ꯔꯦ ꯑꯗꯨꯗꯣ ꯑꯩꯁꯨ ꯊꯤꯖꯤꯜꯂꯤ ꯖꯤꯅꯤꯌꯟ ꯑꯣꯏꯗꯣꯏꯔꯥ ꯐꯦꯛ ꯑꯣꯏꯗꯣꯏꯔꯥꯗꯤ ꯈꯪꯗ꯭ꯔꯦꯕ ꯊꯦꯇ ꯆ ꯏꯗꯤ
ꯑꯣꯦꯅꯦ
ꯌꯦꯡꯉꯁꯦ ꯑꯗꯨ ꯑꯗꯨ ꯂꯥꯛꯑꯗꯤ ꯏꯟꯗꯤꯌꯥ ꯃꯆꯥ ꯌꯥꯎꯔꯛꯑꯅꯤꯌꯦ
ꯎꯝ
ꯌꯦꯟ ꯇꯥꯔꯦ ꯇꯧꯕꯗꯤ ꯌꯥꯏꯗ ꯍꯥꯏꯗꯤ ꯇꯣꯉꯥꯟꯅ ꯑꯃ ꯁꯤꯟꯕꯗꯤ ꯌꯥꯏꯗ ꯀꯥꯏꯗꯒꯤ ꯑꯃ ꯁꯨꯝ ꯌꯦꯡ ꯂꯩꯉꯩ ꯑꯃ ꯑꯃꯅ ꯀꯣꯏꯜꯦꯞꯥꯏ ꯍꯥꯏꯔꯑꯣ ꯑꯃꯅ ꯀꯣꯏꯂꯦꯞꯥꯏꯔꯍꯧꯗꯕꯁꯨ ꯋꯥꯈꯟꯗꯤ ꯅꯨꯡꯉꯥꯏꯇꯦꯗꯅ
ꯑꯗꯨ ꯐꯤꯐꯥ ꯄ꯭ꯔꯁꯤꯗꯦꯟꯅ ꯌꯥꯒꯗ꯭ꯔꯣ ꯃꯥꯒꯤꯗꯨꯕꯨ
ꯇꯧꯕ ꯌꯥꯏꯌꯦ ꯀꯩꯅꯣ꯭ꯔꯣ ꯐꯤꯐꯥꯒꯤ ꯇꯣꯉꯥꯟꯅ ꯆꯠꯇ꯭ꯔꯁꯨ ꯇꯣꯉꯥꯟꯅ ꯑꯃꯨꯛ ꯄꯨꯊꯣꯛꯄ ꯌꯥꯏꯌꯦ ꯂꯥꯏ ꯍꯧꯖꯤꯛꯀꯤ ꯁꯥꯎꯠ ꯐꯣꯔ ꯑꯦꯛꯖꯥꯝꯄꯜ ꯁꯥꯎꯗꯤ ꯂꯤꯛꯀ ꯍꯥꯏꯗꯅ ꯏꯟꯗꯤꯌꯥ ꯑꯥꯏ ꯑꯦꯁ ꯑꯦꯜ ꯀꯥꯏꯦ ꯄꯃꯤꯟ ꯂꯧꯋ
ꯑꯣ
ꯁꯃꯥꯏꯅ ꯃꯣꯏꯁꯨ ꯇꯣꯡ ꯄꯨꯊꯣꯛꯀꯗꯧ ꯃꯥꯜꯂꯦꯕ ꯑꯩꯅ ꯈꯟꯕꯗ ꯗꯥꯏꯔꯦꯛ ꯏꯁꯥꯒꯤ ꯃꯤꯡꯗ ꯄꯨꯊꯣꯛꯄꯗꯤ ꯅꯠꯇꯕꯤꯗ ꯇꯣꯉꯥꯟꯅ ꯃꯣꯏꯒꯤ ꯃꯤꯡ ꯑꯃ ꯄꯨꯊꯣꯛ ꯄꯗ꯭ꯔ ꯈꯥꯟꯕꯀꯣ
ꯑꯣ
ꯁꯤꯅꯦ ꯑꯩꯅ ꯈꯟꯕꯗ ꯅꯟ ꯀ꯭ꯋꯥꯂꯤꯐꯥꯏ ꯑꯣꯏꯗꯕ ꯑꯗꯨꯝ ꯃꯌꯥꯝ ꯂꯩ ꯅꯣ
ꯑꯗꯨꯗꯤ ꯅꯨꯡꯉꯥꯏꯅꯤꯅꯦ ꯃꯥꯏꯁꯦ
ꯍꯣꯏ ꯋꯥꯟ ꯋꯥꯟ ꯍꯟꯗ꯭ꯔꯦꯠ ꯅꯥꯏꯟꯇꯤ ꯊꯔꯤ ꯅꯥꯏꯟꯇꯤ ꯁꯤꯁ ꯂꯩ ꯀ꯭ꯋꯥꯂꯤꯐꯥꯏꯠ ꯑꯣꯏ ꯁꯦ ꯑꯣꯟꯂꯤ ꯐꯣꯔꯇꯤ ꯑꯩꯠꯅꯦꯕ ꯑ ꯑꯗꯨꯗꯤ ꯁꯕꯤ ꯁꯤꯛꯁꯇꯤ ꯄꯔꯁꯦꯟ ꯅꯟ ꯀ꯭ꯋꯥꯂꯤꯐꯥꯏ ꯅꯠꯇ꯭ꯔꯣ ꯑꯗ ꯁꯅ ꯈꯂ ꯑꯗꯨ ꯃꯩ ꯇꯥꯔꯛꯑꯅꯤꯕꯣ
ꯍꯣꯏ ꯃꯩ ꯇꯥꯔꯛꯑꯅꯤ
ꯎꯝ ꯋꯥꯔꯜ ꯀꯞꯇꯩꯅ ꯁꯥꯊꯤꯗꯣꯏꯅꯦ ꯑꯗꯨꯅ
ꯑ ꯑ
ꯈꯪꯗ ꯍꯥꯏꯗꯤ ꯌꯦꯡꯉꯁꯦꯅ ꯑꯁ ꯀꯩꯒꯨꯝꯕ ꯑꯗꯨꯁꯨ ꯂꯥꯛꯑꯗꯤ ꯅꯨꯡꯉꯥꯏꯅꯤ ꯍꯥꯏꯩꯅ ꯈꯟꯕꯗ ꯄ꯭ꯂꯦꯁꯨ ꯅꯨꯡꯉꯥꯏ ꯀꯁꯨ ꯑꯦꯁꯋ ꯅꯟ ꯀ꯭ꯋꯥꯂꯤꯐꯥꯏꯠ ꯋꯥꯔꯜ ꯀꯁꯨ ꯂꯥꯛꯑꯗꯤꯀꯣ ꯑꯁ
ꯎꯝ ꯑꯗꯨ ꯅꯨꯡꯉꯥꯏꯅꯤ
ꯂꯨꯛꯤꯒꯤꯤꯁꯖꯃ ꯍꯒꯣꯏ꯭ꯔꯦꯗꯅꯔꯜ ꯀꯞ
ꯍ ꯀ ꯀ ꯍꯣꯏ
ꯇ꯭ꯋꯦꯟꯇꯤ ꯁꯕꯦꯟꯗ ꯃꯥꯜꯂꯦ
ꯄꯤꯗꯨꯗꯤ ꯀꯩꯗꯧꯅꯤ ꯌꯦꯡꯉ
ꯑꯗꯨꯁꯨ ꯌꯦꯡ ꯌꯦ ꯗꯃꯤ ꯤꯁꯨ ꯍꯥꯏ ꯍꯥꯏꯦꯕ ꯌꯥꯔ ꯑꯣꯏꯒꯦꯅ
ꯃꯄꯤꯅ ꯣꯣꯔ ꯁꯅꯥꯗ ꯄꯇꯩꯗ
ꯑꯗꯨꯋꯥꯏꯅꯦ ꯈꯟꯕꯗꯗꯤ ꯌꯥꯒꯗ꯭ꯔꯅ ꯈꯜꯂꯦꯗ ꯑꯩꯗꯤ ꯀꯩꯅꯣ ꯍꯥꯏꯗꯤ ꯅꯨꯄꯤ ꯁ ꯃꯤ ꯅꯨꯄꯤꯒꯤ ꯄꯣꯄꯨꯂꯔ ꯌꯥꯝꯅ ꯀꯩꯅꯣ ꯄꯣꯄꯨꯂꯔ ꯑꯣꯏꯕꯁꯨ ꯃꯌꯥꯝ ꯂꯩꯕꯅꯤꯅꯀꯣ ꯂꯩ ꯑꯩꯈꯣꯏꯗꯒꯤ ꯍꯦꯟꯅ ꯑꯩꯈꯣꯏ ꯑꯩꯈꯣꯏ ꯑꯩꯈꯣꯏꯒꯤ ꯑꯗꯨꯗ ꯁꯥꯟꯅꯔꯤꯕ ꯑꯗꯨꯒ ꯅꯨꯄꯤꯁꯤꯡ ꯃꯣꯏꯒꯤ ꯋꯥꯔꯜ ꯀꯞꯇ ꯁꯥꯟꯅꯕ ꯅꯨꯄꯤꯒꯗꯤ ꯅꯨꯄꯤꯅ ꯊꯤ ꯍꯦꯟꯅꯤꯗ
ꯗ ꯏꯟꯗꯤꯌꯥꯕꯨꯗꯤ ꯅꯨꯄꯤꯅꯁꯨ ꯍꯥꯏ
ꯍ ꯑꯁ ꯍꯟꯗꯛ ꯉꯔꯥꯡ ꯈꯣꯡꯀꯣꯜꯗ ꯁꯥꯟꯅꯕ ꯏꯟꯗꯤꯌꯥ ꯃꯆꯥꯗꯨ ꯃꯩꯅꯦꯍꯦ ꯌꯥꯏꯍꯦ
ꯏꯟꯗꯤꯌꯥ ꯃꯆꯥ ꯌꯥꯎꯕ꯭ꯔꯣ
ꯌꯥꯎ ꯍꯣꯏꯇꯗꯤ ꯌꯦꯁ ꯁꯤꯃꯜ ꯁꯃꯜ ꯁꯃꯤ ꯍꯥꯏꯗꯣ ꯃꯤꯠꯇ ꯆꯦꯟꯕꯗꯣ ꯁꯤꯜꯗ ꯏꯟꯗꯤꯌꯥ ꯃ ꯆꯅꯦꯦ ꯑ ꯇꯃꯤ ꯇꯃꯤꯂꯤꯟ ꯆꯅꯦ ꯇꯃꯤꯜꯅꯥꯗꯨꯗꯤ ꯑꯉꯥꯡꯅꯤ
ꯑꯣꯀꯦ
ꯀꯇꯥꯗꯅ ꯀꯩꯅꯣ ꯃꯣꯍꯝꯃꯠ ꯇꯥꯟꯕꯤꯁ ꯍꯥꯏꯕ꯭ꯔꯥ ꯑꯗꯨꯗ ꯌꯥꯎꯅꯦ ꯃꯃ ꯇꯥꯅꯤ ꯃꯥꯁꯥꯛ ꯃꯅꯦꯅꯤ ꯃꯔꯤ ꯏꯟꯗꯤꯌꯥ ꯃ ꯏꯟꯗꯤꯌꯥ ꯃ ꯏꯟꯗꯤꯌꯥ ꯃꯆꯥ ꯃꯔꯤ ꯁꯥꯟꯅꯩ ꯍꯧꯖꯤꯛ ꯋꯥꯔꯜ ꯀꯞꯇ
ꯎꯝ
ꯑꯩꯅ ꯑꯩꯅ ꯈꯪꯕꯗ ꯍꯧꯖꯤꯛꯒꯣ ꯀꯦꯡꯒꯣꯜ ꯂꯩꯔꯦ ꯑꯁꯇ꯭ꯔꯦꯂꯤꯌꯥꯗ ꯑꯃ ꯑꯁꯇ꯭ꯔꯦꯂꯤꯌꯥꯗ ꯑꯃ ꯁꯥꯟꯅꯅꯤ ꯑꯗꯨꯒ ꯀꯩꯅꯣꯗ ꯍꯧꯖꯤꯛ ꯀꯥꯡꯒꯣꯒ ꯀꯩꯅꯣꯒ ꯍꯧꯖꯤꯛꯀꯤ ꯀꯇꯥꯔꯒ ꯑꯃꯅ ꯀꯩꯅꯣ ꯃꯔꯤꯅꯦꯕ ꯁꯅꯩꯁꯦ ꯀꯩꯀꯩ ꯇꯤꯗꯨꯅ ꯈꯔ ꯌꯥꯎꯅꯦ
ꯑꯣꯀꯦ ꯑꯣꯀꯦ ꯏꯟꯗꯤꯌꯥꯒꯤ ꯍꯣꯏ ꯈꯪꯉꯦ ꯑꯗꯨꯕꯨ ꯃꯤꯛꯁ ꯑꯣꯏꯔꯝꯃꯅꯤꯅ
ꯑ ꯅꯠꯇꯦ ꯅꯠꯇꯦ ꯃ ꯃꯤꯛꯁ ꯅꯠꯇꯦ ꯃꯣꯏꯁꯦ ꯑꯣꯔꯤꯖꯤꯟꯗꯤ ꯏꯟꯗꯤꯌꯥ ꯑꯣꯏꯔꯒ ꯃꯥꯏꯒ꯭ꯔꯦꯁꯟ ꯇꯧꯈꯤꯕ
ꯍꯣꯏ ꯑꯗꯨꯝ ꯑꯗꯨ ꯏꯟꯗꯤꯌꯥ ꯃꯁꯥꯅꯤ ꯍꯥꯏꯔꯁꯨ ꯏꯟꯗꯤꯌꯥꯗ ꯂꯩꯕꯁꯤꯅ ꯐꯔꯇ ꯃ ꯀꯅꯁꯅ
ꯑꯣ ꯍꯣ ꯑꯗꯨ ꯑꯣꯔꯤꯖꯤꯟꯗꯤ ꯑꯩꯈꯣꯏꯗꯤ ꯏꯟꯗꯤꯌꯥ ꯆꯥ ꯄꯟꯗꯕꯗꯤ ꯌꯥꯗꯦꯕ ꯋꯥꯈꯪꯗꯥ ꯎꯝ ꯀꯦꯔꯂ ꯃꯁꯥꯒ ꯀꯔ ꯃꯁ ꯆꯥꯛ ꯑꯃꯅꯦꯕꯀꯣ ꯑꯗ ꯀ ꯑ ꯀꯩꯅꯣ ꯇꯃꯤꯜ ꯇꯃꯤꯜ ꯃꯆꯥ ꯑꯅꯤꯅꯦꯕ ꯑꯗ ꯑꯃꯅ ꯖꯄꯥꯟ ꯃꯆꯥꯅꯦꯕ ꯑꯦ ꯖꯄꯥꯟꯅꯦ ꯄꯟꯖꯥꯕ ꯄꯟꯖꯥꯕ ꯑꯁꯤ ꯄꯟꯖꯥꯕꯇꯁꯨ ꯌꯥꯎꯋꯦꯕ ꯄꯟꯖꯥꯕ ꯀꯅꯁꯦ ꯀꯅꯦꯗ ꯅꯠꯇ꯭ꯔꯒ ꯆꯂꯤꯌꯥꯔ ꯑꯣꯏꯕꯅꯦ ꯑꯁꯤꯅꯤꯁꯦ ꯑꯩ ꯀꯣꯛ ꯉꯥꯎꯔꯦ ꯍꯧꯖꯤꯛꯀꯤ ꯄꯟꯖꯥꯕꯤ ꯃꯆꯥꯗ
ꯁꯗꯁꯅꯥꯇ ꯑ ꯍ ꯌꯦ ꯇꯥꯔꯦꯅꯦ ꯎꯝ ꯏꯟꯗꯤꯌꯥꯁꯨ ꯀ꯭ꯋꯥꯂꯤꯐꯥꯏꯠ ꯑꯣꯏꯔꯗꯤ ꯃꯩ ꯇꯥꯒꯗꯧꯅꯦ
ꯌꯥꯌꯥꯁꯨ ꯀꯣ
ꯎꯝ
ꯏꯟꯗꯤꯌꯥꯁꯦ ꯑꯅꯝꯕ ꯅꯣꯔꯠ ꯏꯁ ꯏꯁꯇꯦꯠ ꯉꯇꯅꯤ ꯀꯩꯅꯣ
ꯑꯣꯍꯣꯏ ꯑꯗꯨ ꯑꯩꯈꯣꯏ ꯅꯣꯔꯤꯁ ꯃꯆꯥꯁꯤꯡꯁꯦ ꯑꯩꯈꯣꯏ ꯅꯣꯔꯤꯁ ꯃꯆꯥꯁꯤꯡꯁꯦ ꯍꯩꯇ ꯍꯩꯔꯒꯅꯦꯕ꯭ꯔꯣ ꯐꯤꯠꯁꯦ ꯈꯔ ꯋꯥꯠꯂꯤꯅꯦ ꯍꯥꯏꯗꯤ ꯍꯣꯏ ꯃꯤ ꯈꯔ ꯄꯤꯛꯄꯅꯤꯅ ꯋꯥꯏꯅꯦ ꯃꯤꯒ ꯗꯤꯐꯤꯠ ꯗꯤꯐꯤꯠ ꯇꯧꯅꯉꯥꯏꯒꯤꯗꯣ
ꯃꯥꯅꯤ ꯃꯥꯅꯤ
ꯑꯗꯨꯗꯤ ꯑꯣ ꯃꯤꯗꯣ ꯈꯤꯇꯪ ꯈꯤꯇꯪ ꯋꯥꯡꯉꯝꯃꯒꯗꯤ ꯑꯣ ꯃꯩ ꯇꯥꯒꯗꯕ ꯂꯥꯏꯛ ꯑꯥ ꯑꯩꯈꯣꯏ ꯏꯟꯗꯤꯌꯥꯒꯤꯗ ꯁꯤꯛꯁ ꯌꯧꯕꯁꯦ ꯋꯥꯅ ꯂꯩꯌꯦꯕ ꯃꯅꯤꯄꯨꯔ ꯃꯆꯥꯁꯦ ꯁꯥꯎꯠꯀꯤ ꯃꯆꯥꯁꯦ ꯑꯦ ꯅꯣ ꯏꯁ ꯁꯤ ꯃꯆꯥꯁꯤꯡꯁꯦ
ꯍꯣꯏ
ꯁꯤꯁ ꯁꯤꯛꯁꯁꯤ ꯑꯣ ꯄꯩꯁ ꯋꯥꯛꯏꯌꯦꯕ ꯐꯨꯠꯕꯣꯂꯔꯗꯣ ꯋꯥꯡꯉꯤ ꯍꯥꯏꯕꯗ ꯁꯚꯦꯟ ꯐꯥꯏꯚ ꯄꯣꯏꯟ ꯁꯤꯛꯁ ꯐꯥꯏꯚ ꯄꯣꯏꯟ ꯐꯥꯏꯚ ꯐꯥꯏꯚ ꯄꯣꯏꯟ ꯑꯩꯠ ꯐꯥꯏꯚ ꯄꯣꯏꯟ ꯁꯚꯦꯟ ꯁꯤꯁꯤꯅꯦꯕ
ꯍꯣꯏꯣꯏ
ꯑꯦꯅꯤ ꯁꯤꯛꯁꯀ ꯌꯧꯔꯝꯃꯒꯗꯤ ꯑꯦꯚꯔꯦꯁꯇꯅꯦ ꯄ꯭ꯂꯦꯌꯔ ꯂꯣꯏꯅ ꯁꯤꯛꯁꯀ ꯌꯧꯔꯝꯃꯒꯗꯤ ꯃꯩ ꯇꯥꯒꯗꯕ
ꯃꯩ ꯇꯥꯗꯧꯕ ꯑꯣ ꯋꯥꯗ ꯑ ꯃꯥ ꯃꯉꯣꯔ ꯏ ꯃ
ꯑꯔꯣꯏ ꯑꯔ
ꯎꯝ
ꯇꯥꯕ꯭ꯔꯣ ꯑꯣ ꯍꯥꯏꯔꯣ ꯍꯥꯏꯔꯣ ꯍ
ꯑꯦ ꯑꯗꯣ ꯃꯤ ꯋꯥꯡꯗ꯭ꯔꯁꯨ ꯀꯩ ꯀꯩꯗꯧꯔꯨꯅꯤ
ꯎꯝ ꯎꯝ ꯎꯝ ꯍꯣꯏ ꯌꯥꯏ ꯇ ꯌꯥꯏ ꯇ ꯌꯥꯏ ꯑꯗꯨꯕꯨꯗꯤ ꯑꯗꯨꯕꯨꯗꯤ ꯌꯥꯏ ꯎꯝ ꯑꯗꯣ ꯐꯥꯏꯚ ꯄꯣꯏꯟ ꯃꯤꯁꯤꯒꯤ ꯍꯥꯏꯠ ꯌꯧꯔꯗꯤ ꯌꯥꯔꯦꯗꯅ
ꯍꯣꯏ
ꯑꯗꯨꯗꯦ ꯐꯥꯏꯕ ꯄꯣꯏꯟ ꯐꯥꯏꯚ ꯄꯣꯏꯟ ꯃꯥꯁꯦ ꯐꯥꯏꯚ ꯄꯣꯏꯟ ꯑꯩꯠꯇꯒ ꯑꯣꯏꯕꯅꯦꯕ ꯃꯥꯏ ꯍꯥꯏꯗꯧꯕꯗꯤ ꯌꯥꯔꯦ ꯁꯥꯟꯅꯕ ꯌꯥꯔꯦ ꯍꯥꯏꯕꯗꯤ ꯑꯗꯨꯗꯒꯤ ꯃꯁꯥꯁꯦ ꯈꯔ ꯇꯥꯈꯠꯄ ꯃꯁꯥ ꯈꯔ ꯐꯕ ꯑꯗꯨ ꯠꯇ꯭ꯔꯗꯤ ꯌꯥꯎꯋꯣꯏꯕ ꯏꯁꯇꯦꯃꯤꯅꯥ ꯈꯔ ꯂꯤꯡꯕ ꯑꯗꯨꯗꯤ ꯌꯥ ꯀꯩꯁꯨ ꯀꯥꯏꯗ ꯑꯩꯈꯣꯏ ꯁꯥꯏꯗꯠꯇꯅ ꯈꯔ ꯄꯤꯛꯃꯟꯕꯗꯨꯗꯀꯣ ꯋꯥꯕꯥꯏ ꯇꯥꯔꯦ ꯏꯤꯛꯃꯟꯒꯔꯤꯦꯕ ꯀꯥꯏ ꯇꯒꯤ ꯁꯥꯟꯅꯔꯤꯁꯤꯡꯣ ꯐꯥꯏꯚ ꯄꯣꯏꯟ ꯋꯥꯡꯉꯤ ꯍꯥꯏꯕꯗ ꯐꯥꯏꯚ ꯣꯏ ꯐꯥꯏ ꯐꯥꯏ
ꯎꯝ ꯆ ꯁ ꯆꯒꯗ ꯁ ꯍꯣꯏ
ꯎꯝ ꯍ ꯍ ꯍ ꯅꯃꯤꯠ ꯄꯨꯡ ꯀꯌꯥꯗ ꯇꯨꯝꯗꯣꯏꯅꯣ
ꯑꯩ ꯑꯩ ꯄꯨꯡ ꯑꯍꯥꯟ ꯂꯩꯦ ꯄꯨꯡ ꯑꯅꯤꯗ ꯑꯗꯨꯝ
ꯄꯨꯡ ꯑꯅꯤꯗ ꯍꯣꯏ ꯑꯣ ꯐꯨꯒꯣꯜ ꯌꯦꯡꯗꯣꯏꯔꯣ ꯂꯥꯛ ꯎꯝ ꯂꯥꯏꯛ ꯄꯥꯏꯣ ꯅꯣꯠꯁꯀꯨꯝꯕ ꯅꯪ ꯀꯩ ꯑꯦꯛꯖꯥꯝꯅꯣ
ꯏꯒꯅꯣꯧꯒꯅꯤꯗ
ꯑꯣꯀꯦ ꯑꯣꯀꯦ ꯑꯣꯦ ꯀꯩꯅꯣ ꯑ ꯅꯉꯗ ꯀꯨꯝꯕ ꯂꯦꯌꯔꯁꯦ ꯈꯔ ꯑꯗꯨꯝ ꯊꯥꯕꯤꯔꯛꯑꯣꯅꯦ ꯑꯩꯉꯣꯟꯗ ꯌꯥꯝ ꯀꯟꯁꯦꯞ ꯌꯥꯝ ꯕꯦꯁꯤꯛ ꯑꯣꯏꯕ ꯅꯣꯠꯁ ꯀꯩꯅꯣꯒꯤ ꯂꯥꯏꯠ ꯑꯦ ꯀꯩꯅꯣꯒꯤ ꯕꯦꯡꯀꯤꯡꯒꯤꯒꯨꯝꯕꯀꯣ ꯑ ꯔꯤꯖꯅꯤꯡꯒꯨꯝꯕ ꯏꯪꯂꯤꯁꯀꯨꯝꯕ ꯃꯦꯠꯁꯀꯨꯝꯕ ꯀꯔꯦꯟ ꯑꯦꯐꯤꯔꯁ ꯊꯇꯧꯁꯨ ꯀꯥꯏꯗ ꯑꯗꯨꯕꯨꯗꯤ ꯑꯗꯨꯗꯤ ꯑꯩꯈꯣꯏ ꯍꯣꯠꯅꯕꯩ ꯃꯈꯥ ꯄꯣꯜꯜꯂꯤꯦꯗꯅ
ꯎꯝ
ꯍ ꯑꯝꯁꯨ ꯊꯥꯔꯛꯑꯣꯅꯦ ꯑꯩ ꯑꯩꯁꯨ ꯈꯔ ꯕꯦꯡꯒꯤ ꯍꯟꯗꯛ ꯊꯥꯗꯣꯏꯅꯤꯅꯀꯣ ꯄꯦꯛꯇꯤꯁ ꯇ ꯍꯧꯖꯤ ꯈꯔ ꯈꯔ ꯍꯧꯔꯒ ꯇꯧꯕꯂꯁ ꯀꯣꯏꯁꯟꯗꯣ ꯌꯥꯝ ꯈꯨꯝꯕ ꯉꯝꯗꯣꯏꯁꯨ ꯈꯔꯁꯨꯨꯝ ꯈꯨꯝꯕ ꯌꯥꯔꯗꯤ ꯌꯥꯔꯦꯗ
ꯌꯦꯁ ꯌꯦꯁ ꯎꯝ ꯐꯔꯦ ꯃꯪ
ꯑ ꯁꯤ ꯂꯣꯏꯁꯤ ꯂꯣꯏꯒꯤꯁꯤꯅꯤ ꯀꯩꯅꯣ
ꯃ ꯇꯣꯂ
ꯅꯪ ꯈꯔ ꯊꯥꯕꯤꯔꯛꯑꯣ ꯅꯪꯅ ꯑꯗꯨꯒ ꯑꯩꯁꯨ ꯄ꯭ꯔꯦꯛꯇꯤꯁ ꯈꯔ ꯇꯧꯒꯦ
ꯀꯁ ꯆ ꯌꯥ ꯐꯩꯤꯁꯥ ꯁꯪꯕꯕ ꯂꯩꯣꯁꯦ ꯐꯩꯁꯥ ꯁꯪꯕꯨ ꯐꯣꯡꯒꯁꯤ ꯀꯅ ꯑ ꯇꯁꯨꯣ ꯐꯅꯥ ꯗꯤ